ꯇꯥꯕ꯭ꯔꯥ
ꯑꯣ ꯑꯣ ꯇꯥꯔꯦ ꯇꯥꯔꯦ
ꯃꯈꯣꯟ ꯄꯤꯛꯄ꯭ꯔꯥ
ꯄꯤꯛꯇꯦꯗ ꯑꯩꯒꯤ ꯀꯃꯥꯏꯅ ꯇꯧꯒꯦ
ꯀꯩꯁꯨ ꯇꯧꯗꯦ
ꯑꯣ ꯑꯣ ꯌꯥꯔꯦ ꯑꯗꯨꯗꯤ ꯀꯩꯁꯨ ꯇꯧꯗꯦ ꯁꯣꯝ ꯅꯥꯀꯟꯗꯁꯨ
ꯎꯝ
ꯠꯇꯛ
ꯆꯥꯔꯦ ꯆꯥꯛ ꯆꯥꯔꯦ ꯆꯥꯛꯇꯣ ꯃꯁꯤꯗꯤ ꯀꯩꯅꯣ ꯇꯧꯕꯋꯦꯗ ꯑꯩꯈꯣꯏꯒꯤ ꯂꯣꯛ ꯊꯨꯡꯕꯕꯁꯤꯦ ꯆꯥꯛ ꯌꯥꯝ ꯆꯥꯥꯁꯜꯂꯗꯤ ꯐꯩꯌꯦꯗꯩꯅ
ꯌꯥꯝ ꯆꯥꯁꯤꯟꯈ꯭ꯔꯕꯣ
ꯍꯣꯏ ꯍꯥꯏꯗꯣꯏꯅꯦ ꯑꯗꯨꯃꯥꯏꯅ ꯃꯣꯏꯅ ꯑꯩꯈꯔꯃꯅ ꯍꯥꯏꯅꯤ ꯊꯣꯏ ꯌꯥꯝ ꯆ ꯆꯥꯎꯋꯦ
ꯑꯗꯣ ꯆꯥꯛ ꯆꯥꯕꯗ ꯄ꯭ꯔꯣꯕ꯭ꯂꯦꯝ ꯂꯩꯇ꯭ꯔꯗꯤ ꯀꯩꯁꯨ ꯀꯥꯏꯗꯤꯌꯦ ꯍꯧꯖꯤꯛꯀꯤꯗꯨꯁꯨ ꯂꯩꯇꯕꯅꯦ ꯆꯤꯟ ꯂꯩ ꯊꯩꯕ ꯈꯣꯠꯄ ꯇꯧꯗꯕꯅꯦꯕ
ꯆꯤꯜ ꯂꯩ ꯊꯩꯕ ꯍꯥꯏꯁꯤ ꯅꯥꯇꯣꯟꯗꯣ ꯃꯅꯝꯗꯣ ꯈꯔ
ꯍꯣꯏ ꯅꯥꯇꯣꯟꯗꯣ ꯑꯥ ꯍꯣꯏ ꯍꯣ ꯍꯣꯏ ꯑꯗꯨꯗꯤ ꯇꯧꯕꯅꯦꯕ ꯐꯨꯟꯕꯅꯤꯅ ꯎꯝ ꯑꯗꯨꯒ ꯍꯦꯛꯇ ꯑꯃꯤ ꯂꯣꯛ ꯂꯥꯏꯍꯧ ꯇꯧꯕꯒꯤ ꯑꯃ ꯆꯤꯟꯒ ꯈꯥꯔꯒ ꯆꯥꯅꯤꯡꯗꯕꯤꯗꯣ
ꯑꯗꯨꯗꯤ ꯇꯧꯗꯦꯗ
ꯑꯗꯨꯗꯤ ꯇꯧꯋꯦ ꯍꯥꯏꯕ ꯑꯗꯨꯅꯤ ꯑꯩꯅ ꯍꯥꯏꯅꯤꯡꯉꯦ ꯄꯣꯏꯟꯁꯦ ꯑꯗꯣ ꯅꯪ ꯀꯩꯅꯣ ꯇꯧꯔ ꯐꯅꯤꯁꯦ ꯑꯦ ꯍꯥꯏ ꯏꯁꯇꯤꯝꯗꯣ ꯈꯔ ꯇꯣꯏꯅ ꯇꯧꯕꯤꯔ
ꯏꯁꯇꯤꯝꯗꯣ ꯁꯨꯃꯥꯏꯅ ꯇꯧꯋꯦ ꯏꯁꯇꯤꯝꯗꯣ ꯀꯩꯅꯣꯁꯦ ꯑꯩꯈꯣꯏꯒꯤ ꯒꯨꯂꯤꯗꯣ ꯈꯨꯔꯤꯗꯣ ꯍꯥꯏꯈ꯭ꯔ ꯑꯩ ꯈꯨꯔꯤꯗꯣ ꯀꯗꯥꯏ ꯊꯝꯈꯔꯤ ꯊꯝꯗ꯭ꯔꯤ ꯇꯧꯔꯤꯁꯦ ꯕꯤꯛꯇꯣ ꯊꯥꯗꯣꯔꯦꯗꯅꯀꯣ ꯊꯥꯗꯔꯀꯥꯟꯗ
ꯎꯝ ꯑꯗꯣ ꯀꯥꯏꯗꯕꯅꯦ ꯃꯇꯣꯟ ꯁꯤꯠꯇꯠꯂꯒ ꯇꯧꯋꯣ
ꯑꯗꯨꯅꯦꯕ ꯑꯩꯁꯦ ꯉꯁꯥꯏꯁꯦ ꯑꯗꯨ ꯇꯧꯍꯧꯗ꯭ꯔꯦꯕ
ꯁꯤ
ꯑꯩꯒꯤ ꯉꯁꯥꯏꯁꯦ ꯃꯇꯣꯟ ꯑꯃ ꯃꯇꯣꯟꯗ ꯑꯃ ꯌꯥꯎꯋꯦꯗꯅ ꯃꯆꯤꯟ ꯑꯃ
ꯎꯝ ꯑꯗꯨꯁꯨ ꯆꯠꯥꯏ ꯇꯗꯣꯏꯅꯦ
ꯀꯃꯥꯏꯅ ꯊꯗꯜꯂꯦ ꯀꯥꯇꯤꯅꯥ
ꯈꯨꯠꯅ ꯑꯗꯨꯝ ꯁꯦꯠꯇꯠꯂꯁꯨ ꯌꯥꯝꯅꯤ
ꯑ
ꯑꯣ ꯀꯟꯇꯛꯇꯤ ꯇꯧꯕꯅꯤ ꯀꯟꯇꯛꯇꯤ ꯇꯧꯕꯅꯤ ꯈꯨꯖꯤꯟꯅ ꯄꯣꯠꯂꯧ ꯁꯤꯠꯇꯠꯂꯦꯗꯅ ꯑꯗꯨꯒ ꯃꯍꯤꯗꯣ ꯗ꯭ꯔꯣꯞ ꯗ꯭ꯔꯣꯞ ꯊꯥꯗꯗꯣꯏꯕ
ꯑꯩꯗꯤ ꯈꯪꯗꯕꯅꯤꯅ ꯗꯥꯏꯔꯦꯛ ꯍꯦꯛꯇ ꯊꯥꯗꯕꯅꯦꯕ ꯑꯗꯨꯗꯅꯤ ꯑꯩꯅ ꯍꯧꯔꯛꯄ ꯍꯧꯔꯛꯄꯗ ꯈꯔ ꯄꯥꯜꯂꯝꯃꯦ ꯃꯅꯝꯁꯦ ꯈꯜꯂꯦ ꯑꯗꯨꯒ ꯌꯣꯏꯔꯛꯄꯗꯣ ꯄꯥꯟꯗꯦ ꯑꯗꯨꯒ ꯌꯧꯔꯛꯄ ꯍꯥꯏꯩꯗꯣꯛꯀꯦ ꯍꯥꯏꯩꯗꯣꯛꯀꯦꯅ ꯄꯨꯊꯣꯔꯛꯄꯁꯤꯗ ꯂꯣꯏ ꯅꯞꯁꯤꯜꯂꯒ ꯂꯩꯔꯝꯃꯦꯕꯀꯣ ꯌꯥꯝ ꯄꯔꯝꯕ
ꯎꯝ
ꯑꯗꯨꯅꯦ ꯑꯩ ꯂꯥꯜ ꯃꯥꯜꯂꯦ ꯈꯜꯂꯏꯁꯦ
ꯑꯣ ꯃꯇꯣꯟꯗꯣ ꯊꯥꯗꯠꯂꯒ ꯃꯥꯏ ꯗ꯭ꯔꯣꯞꯇꯣ ꯁꯨꯝꯖꯤꯟꯒꯗꯧꯕ ꯑꯗꯨ ꯑꯣꯏꯗꯤ ꯌꯥꯔꯦ ꯃꯅꯝ ꯌꯥꯝ ꯀꯟꯗ꯭ꯔꯣ
ꯀꯜꯂ ꯂꯩꯦ ꯀꯥꯟꯅꯕꯒꯨꯦ
ꯀꯟꯃꯅꯦ
ꯑꯗꯨꯗ ꯂꯣꯏꯔꯛꯄꯗꯨꯗꯩꯗ ꯑꯁ ꯀꯩꯅꯣꯁꯦ ꯀꯔꯤꯒ ꯏꯪ ꯃꯥꯏꯁꯦ ꯕꯤꯛꯁꯇꯒꯤ ꯏꯪ ꯏꯪ ꯏꯪ ꯂꯥꯎꯕꯗꯣ ꯕꯤꯁ ꯅꯠꯇ꯭ꯔꯣ ꯃꯥꯏ ꯏꯪ ꯏꯪ ꯂꯥꯎꯔꯦ ꯑꯗꯨꯒ ꯄꯥꯝꯕꯣꯝ ꯁ꯭ꯋꯥꯏꯐꯥꯎꯁꯦ ꯏꯪ ꯏꯪ ꯂꯥꯎꯔꯒꯅꯦ ꯅꯨꯡꯉꯥꯏꯌꯦ ꯑꯣ ꯀꯔꯃꯅ ꯃꯥꯏ ꯇꯥꯁꯨ ꯊꯣꯛꯑꯦ ꯑꯩꯩꯅ ꯆꯥꯊꯣꯛꯑꯣꯏ ꯑꯗꯨꯝ ꯊꯝꯃꯒꯦ ꯏꯍꯤꯡ ꯂꯥꯎꯋꯦ
ꯑꯦꯦ ꯑꯗꯨꯗ ꯑꯗꯨꯃꯥꯏꯅ ꯇꯥꯈꯤꯅꯣ ꯑꯗꯨꯝ ꯀꯥꯟꯗꯗꯤ ꯇꯩꯊꯣꯛ ꯂꯣꯏꯔꯒꯅꯦ ꯐꯖꯅ ꯂꯩꯌꯣꯕ ꯍꯥꯏꯗꯤꯅꯦ ꯅꯪꯒꯤ ꯏꯁꯀꯤꯟꯗꯣ ꯃꯈꯨꯟꯗꯣ ꯂꯣꯏ ꯂꯥꯎꯊꯣꯛꯑꯒ ꯂꯩꯔꯤꯅꯦꯕ ꯇꯨꯈꯣꯡꯗꯣ ꯑꯗꯨꯗ ꯃꯥꯏ ꯇꯥꯁꯜꯂꯗꯤꯅꯦ ꯇꯨꯈꯣꯡꯗꯨꯗ ꯑꯃꯨꯛ ꯏꯁꯤꯡ ꯐꯠꯇꯕ ꯌꯥꯎꯔꯒ ꯆꯪꯈꯤꯗꯣꯏꯅꯦꯕ ꯑꯗꯨꯏ ꯋꯥꯦꯗ ꯑꯩꯅ ꯍꯥꯏꯔꯤꯁꯦ ꯑꯗꯨꯗꯤ ꯇꯧꯍꯟꯒꯅꯣꯕ ꯒ꯭ꯌꯥꯟ ꯇꯥꯏꯀꯣ
ꯍꯣꯏ ꯅꯍꯥꯟꯋꯥꯏ ꯑꯩꯅ ꯀꯩꯅꯣ ꯇꯧꯕ ꯅꯍꯣꯏ ꯑꯩꯅ ꯀꯩꯅꯣ ꯇꯧꯀꯥꯟꯗ ꯑꯩꯈꯣꯏꯒꯤ ꯈꯔꯤꯒꯦ
ꯀꯣꯔꯣꯅꯥ ꯃꯇꯝꯒꯤ ꯑꯗꯨꯋꯥꯏ ꯇꯗꯨꯗ ꯁꯤꯒꯤꯁꯦ ꯇꯧꯋꯦꯕꯀꯣ ꯁꯤꯒꯤ ꯑ ꯁ ꯇ ꯏꯁꯇꯤꯝ ꯇꯧꯋꯦꯕ ꯏꯁꯇꯤꯝ ꯇꯧꯕꯗꯨꯗ ꯑꯍꯥꯟꯕꯗ ꯁꯨꯃꯥꯏꯅ ꯑꯗꯨꯝ ꯊꯥꯗꯕꯁꯤꯗ ꯄꯥꯟꯕ ꯌꯧꯗꯦ ꯈꯥꯇꯤ ꯑꯃꯨꯛꯇꯪ ꯃꯌꯥꯏꯗ ꯑꯃꯨꯛꯇꯪ ꯆꯞꯊꯠꯂꯣ ꯊꯥꯠꯇꯧ ꯍꯥꯏꯕꯗ ꯀꯥꯇꯤ ꯅꯨꯃꯤꯌꯥꯗ ꯐꯂ ꯊꯥꯗꯕꯗ ꯎꯋꯤꯡ ꯎꯋꯤꯡ ꯄꯥꯜꯂꯒ ꯌꯥꯝ ꯅꯥꯇꯣꯟꯁꯦ ꯂꯣꯛ ꯑꯣꯏ ꯈꯣꯏꯔꯛꯄꯗꯣ ꯉꯝꯃꯛꯇꯕꯗꯣ ꯑꯗꯨꯃꯥꯏꯅ ꯇꯧꯈꯤꯕꯅꯦꯕ ꯑꯗꯨꯗ ꯑꯁ ꯑꯗꯨꯒꯤ ꯍꯛꯆꯥꯡ ꯐꯔꯣꯏ ꯃꯗꯨꯒꯤ ꯈꯣꯄꯠ ꯈꯣꯠꯇꯕꯨꯗꯣꯟ ꯑꯗꯨꯗꯩ ꯄꯥꯈꯠꯇꯅ ꯑꯩꯅ ꯉꯁꯤꯗꯣ ꯀꯛꯊꯠꯂꯨꯗꯕ ꯁꯤꯕꯨ ꯅꯣꯡꯃꯗ ꯀꯌꯥ ꯀꯌꯥ ꯇꯧꯒꯦ
ꯎꯗꯥꯎꯥꯡꯗꯃ
ꯑꯃꯨꯛ ꯈꯛꯇꯪ
ꯑꯌꯨꯛꯇ ꯅꯨꯡꯗꯥꯡꯗ ꯃꯥ
ꯏꯁꯇꯤꯝꯁꯦꯀꯣ
ꯎꯝ
ꯎꯕꯤ
ꯍꯥꯏꯗꯤ ꯑꯌꯨꯛꯇ ꯈꯤꯇꯪ ꯀꯩꯅꯣ ꯇꯧꯕꯗꯣ ꯐꯔꯅꯤꯗꯅ ꯑꯗꯨꯒ ꯅꯨꯡꯗꯥꯡ ꯇꯨꯝꯃꯝꯗꯥꯏꯗꯣ ꯑꯗꯨꯏꯀꯥꯟꯗꯨꯗ ꯐꯖꯅ ꯇꯧꯊꯣꯛꯑꯒꯅꯦ ꯇꯨꯝꯃꯨꯕ ꯌꯥꯝ ꯅꯨꯡꯉꯥꯏꯕꯅꯦꯕ ꯃꯥꯏꯗꯨ ꯃꯥꯏ ꯂꯨꯝꯁꯤꯟꯕ ꯌꯥꯡꯕꯅꯦꯕ
ꯁꯤ ꯌꯥ ꯍꯥꯡꯉꯤ ꯃꯥꯗꯤ ꯃꯥꯏꯗꯤ ꯌꯥꯝ ꯌꯥꯡꯉꯦ ꯑꯗꯨꯒ ꯉꯁꯤꯗꯤꯅꯦ ꯉꯔꯥꯡꯗꯤ ꯈꯔ ꯇꯧꯗꯕꯅꯤ ꯉꯁꯤꯗꯤ ꯃꯤꯠꯁꯦ ꯃꯤꯠꯁꯦ ꯈꯪꯗꯦꯅꯦꯍꯦ ꯅꯨꯡꯉꯥꯏꯇ꯭ꯔꯤꯔꯥ ꯀꯩꯅꯣ ꯀꯩꯅꯣꯃ ꯇꯧꯏꯤꯅꯦ
ꯇꯨꯝꯅꯤꯡꯉꯇꯥꯔ ꯇꯧꯕꯒꯤꯅꯦ ꯒꯨꯂꯤꯗꯨꯅꯅꯦ
ꯇꯨꯝꯅꯤꯡꯕꯩ ꯇꯨꯝꯅꯤꯡꯕꯩꯇꯠꯇꯨꯁꯨ ꯇꯧꯋꯤ ꯑꯗꯨꯒ
ꯇꯨꯝꯅꯤꯡꯕ ꯍꯥꯏꯁꯦ ꯑꯗꯥꯏ ꯇꯨꯝꯅꯤꯡꯕ ꯅꯠꯇꯕ ꯑꯃ ꯃꯤꯠꯁꯦ ꯇꯨꯝꯆꯠ ꯐꯥꯔꯨꯗ꯭ꯔꯒ ꯃꯤꯠꯁꯦꯠ ꯑꯃ ꯀꯩꯅꯣ ꯑꯃ ꯌꯦꯡꯉꯨꯔꯒ ꯐꯣꯟꯒ ꯌꯦꯡꯉꯨꯔꯒ ꯅꯨꯡꯉꯥꯏꯇꯕꯤꯗꯧꯕ ꯂꯩꯗꯥꯏꯅꯦ ꯑꯥ ꯑꯥ ꯑꯥ ꯑꯗꯨ ꯇꯧꯕ ꯑꯗꯨ ꯇꯧꯕꯅꯦ ꯇꯧꯕꯅꯦ ꯑꯗꯨꯗꯣ ꯀꯔꯤꯝ ꯅꯠꯇꯦ ꯒꯨꯂꯤꯗꯨꯅꯅꯦ
ꯎ ꯍꯌꯦꯡꯁꯤꯗ ꯐꯪꯉꯝꯗꯣꯔꯤꯕꯗꯨꯣ ꯈꯪꯗꯦ ꯇꯧꯔꯤꯁꯦ
ꯏꯅꯝꯊꯟꯖꯟꯕ ꯃꯥꯏ ꯐꯖꯅꯤ ꯀꯩꯗꯧꯔꯒꯦ ꯍꯥꯏꯔꯤꯕ ꯑꯩꯕꯧꯇ ꯏꯁꯇꯤꯝꯒ ꯁꯨꯡꯇꯧ ꯇꯧꯗꯦ ꯇꯧꯔꯤꯁꯦ ꯅꯥꯇꯣꯟꯁꯦ ꯑꯩꯁꯨ ꯏꯅꯨꯡ ꯅꯨꯡꯉꯥꯏꯇꯦ ꯍꯥꯏꯕ
ꯑꯗꯨꯒꯅꯦ ꯑꯃꯨꯛ ꯈꯅꯥꯎ ꯇꯦꯡꯕꯁꯦ ꯇꯦꯡꯕꯁꯤꯗꯅꯦ ꯑꯩꯅ ꯀꯩ ꯍꯥꯏꯅꯤ ꯒ꯭ꯔꯣ ꯒ꯭ꯔꯣ ꯇꯧꯕꯁꯤ ꯅꯥ ꯁꯥꯃꯟꯕꯒꯤ ꯄꯣꯛꯀꯦ ꯇꯧꯋꯦꯕ ꯑꯍꯥꯟꯕꯩꯗꯣ
ꯑꯣ ꯊꯨꯝ ꯈꯛꯇꯪ ꯍꯥꯞꯄ꯭ꯔꯥ
ꯈꯔ ꯍꯥꯞꯄꯦ
ꯎꯝ ꯑꯗꯨꯗ ꯈꯅꯥꯎ ꯇꯦꯡꯕꯁꯤꯗꯤꯀꯣ ꯗꯣꯛꯇꯔꯅ ꯑꯩꯈꯣꯏꯗ ꯍꯥꯏꯕꯅꯦꯕ ꯌꯥꯔꯤꯉꯩ ꯑꯗꯨꯝ ꯇꯦꯡꯕꯤꯌꯨ ꯍꯥꯏ ꯍꯥꯏꯕꯗꯤ ꯑꯩꯈꯣꯏꯅ ꯀꯅꯥꯅ
ꯇꯔꯅꯔ ꯅꯠꯇꯦꯕꯀꯣ ꯑꯩꯈꯣꯏ ꯏꯇꯩꯃ ꯑꯃꯅ ꯍꯥꯃꯨꯛ ꯇꯦꯡꯉꯨꯗꯗ ꯈꯟꯅ ꯇꯥꯊꯠꯈꯤꯕꯖꯥꯠꯅꯤ ꯑꯗꯨꯗꯨꯅ ꯐꯥꯔꯃꯥꯁꯤꯒꯤ ꯃꯤ ꯑꯃꯅꯅꯦ ꯑꯩꯈꯣꯏꯁꯤꯗ ꯐꯥꯔꯃꯥꯁꯤ ꯀꯞ ꯑꯃ ꯂꯩꯌꯦ ꯑꯗꯨꯝ ꯊꯥꯏꯅꯗꯒꯤ ꯐꯥꯔꯃꯥꯁꯤ ꯐꯝꯕꯗꯣ ꯍꯧꯖꯤꯛꯇꯤ ꯐꯝꯗ꯭ꯔꯦ ꯇꯣꯛꯈ꯭ꯔꯦ ꯑꯗꯨꯗꯨꯅ ꯈꯅꯥꯎ ꯇꯦꯡꯕꯅ ꯏꯁꯤꯡ ꯑꯁꯥꯕꯅ ꯊꯦꯡꯕꯗ ꯇꯦꯡꯕꯗ ꯀꯥꯟꯅꯗꯕꯅꯤ ꯇꯦꯡꯀꯅꯨ ꯈꯅꯥꯎ ꯆꯠꯊꯣꯛꯂꯛꯅꯕꯅꯤ ꯀꯥꯟꯅ ꯇꯕ ꯋꯥꯔꯤꯅꯤ ꯒꯨꯂꯤ ꯑꫭꯏ ꯆꯥꯎꯑꫭꯅ ꯒꯨꯂꯤ ꯑ ꯃꯥꯗꯤꯀꯒꯨꯂꯤ ꯑꯀꯟꯕꯒꯨꯂꯤꯅꯦꯕꯀꯣ ꯑꯩꯈꯣꯏꯒꯤ ꯑꯦꯖꯤꯊ꯭ꯔꯣꯃꯥꯏꯁꯤꯟꯗꯣ
ꯎꯝ
ꯂꯣꯛꯄꯨ ꯊꯨꯡꯉꯅꯕ ꯑꯁꯤꯇꯔꫭꯃꯥꯏꯁꯤꯟ ꯑꯦ ꯇꯤ ꯑꯃꯅ ꯑꯃ ꯂꯩꯕꯅꯤꯅ
ꯎꯝ
ꯁꯨꯃꯣ ꯍꯥꯏꯌꯦꯕ ꯑꯩꯈꯣꯏꯗꯤꯀꯣ ꯑꯦ ꯇꯤ ꯑꯝꯒ ꯁꯨꯃꯣ ꯑꯗꯨꯅ ꯄꯦꯔꯥꯁꯤꯇꯥꯃꯣꯜꯗ ꯀꯟꯕ ꯑꯃ ꯂꯩꯕꯅꯦꯕꯀꯣ ꯑꯅꯤꯁꯤꯗꯨꯝ ꯄꯤꯔꯛꯑꯅꯦꯕ ꯑꯅꯤꯁꯤꯕꯨ ꯍꯦꯛ ꯆꯥꯔꯕ ꯂꯣꯛꯇꯤ ꯀꯝ ꯄꯜꯁꯔꯤ ꯃꯨꯜꯂꯅꯤ ꯅꯨꯃꯤꯠ ꯅꯤꯅꯤꯗ ꯅꯠꯇꯒ ꯅꯣꯡꯃꯗ ꯅꯤꯅꯤꯗ ꯁꫭꯏꯗꯅ ꯐꯅꯤ ꯍꯧꯖꯤꯛ ꯑꯩ ꯆꯥꯥꯁꯟꯒꯦ ꯑꯗꯨ ꯑꯩ ꯆꯥꯁꯤꯟꯈ꯭ꯔꯕ ꯑꯩ ꯐꯅꯤꯕ ꯅꯣꯡꯉꯥꯟꯕꯉ ꯃꯨꯜꯂꯝꯅꯦꯕ ꯈꯪꯉꯕ ꯂꫭꯛꯁꯦ ꯑꯩꯈꯣꯏꯒꯤ ꯃꯨꯟꯕꯒꯤ ꯅꯞ ꯅꯞ ꯂꯥꯎꯕꯗꯣ ꯑꯗꯨꯃꯥꯏꯅ ꯇꯧꯔꯒꯅꯦ ꯏꯁꯥꯗꯤ ꯏꯅꯝ ꯅꯝꯖꯜꯂꯒ ꯍꯥꯏꯅꯤꯡꯗ꯭ꯔꯒ ꯅꯣꯡ ꯅꯤꯗꯤ ꯂꯩꯔꯅꯦꯕ
ꯎꯝ
ꯒꯨꯂꯤ ꯑꯀꯟꯕꯁꯦ ꯑꯗꯨꯅ ꯒꯨꯂꯤ ꯑꯀꯟꯕꯁꯤꯃ ꯑꯗꯨꯝ ꯄꯤꯗꯣꯏꯅꯦ
ꯑꯗꯨ ꯏꯁꯇꯣꯛꯇ ꯑꯩꯈꯣꯏ ꯁꯣꯝꯗꯗꯤ ꯗꫭꯛꯇ ꯑꯦꯅꯤ ꯏꯟꯇꯔ ꯃꯦꯗꯤꯁꯤꯟꯅ ꯑꯣꯏꯒꯦꯔꯥ ꯆꯨꯝꯅꯒꯤ ꯃꯦꯗꯤꯁꯤꯟꯅ ꯑꯣꯏꯒꯦꯔꯥ ꯒꯔꯒꯜ ꯇꯧꯕꯁꯦ ꯁꯤꯗꯤ ꯑꯗꯨꯝ ꯇꯧꯕꯤꯌꯣ ꯍꯥꯏꯌꯦ ꯉꯝꯃꯤꯒꯩ ꯑꯩꯈꯣꯏꯅ ꯍꯥꯏꯕꯗꯤ ꯑꯩꯈꯣꯏꯅ ꯊꯕꯛꯀ ꯆꯠꯊꫭꯛꯎꯔꯦꯗꯅ ꯂꯥꯞꯅ ꯑꯗꯣ ꯆꯠꯊꯣꯛꯎꯕ ꯀꯥꯟꯁꯤꯗ ꯐꯠꯇ ꯍꯥꯎꯗꯤ ꯀꯩꯀꯥ ꯆꯥꯁꯤꯜꯂꯨꯔꯦ ꯈꯜꯂꯣ ꯅꯠꯇ꯭ꯔ ꯊ꯭ꯔꯥꯎꯛ ꯆꯠꯁꯤꯜꯂꯨꯔꯦ ꯈꯜꯂꯣꯕꯀꯣ ꯊꯥꯎꯒꯨꯝꯕ ꯆꯥꯔꯁꯨ ꯈꯅꯥꯎ ꯅꯨꯡꯉꯥꯏꯇꯕ ꯌꯥꯎꯋꯦꯕ ꯀꯩꯒꯨꯝꯕ ꯀꯥꯟꯗ
ꯎꯝ
ꯑꯗꯨꯗꯨꯅ ꯈꯅꯥꯎꯖꯦ ꯏꯁꯤꯡꯖꯦ ꯌꯥꯝꯅ ꯍꯦꯛꯇ ꯄꯣꯛꯑꯒ ꯇꯧꯕꯤꯗꯣ ꯑ ꯅꯠꯇꯕ ꯑꯩꯈꯣꯏ ꯇꯦꯡꯕ ꯉꯝꯕꯒꯤ ꯆꯥꯡ ꯈꯅꯥꯎꯗ ꯌꯥꯝ ꯅꯨꯡꯉꯥꯏꯕ ꯑꯃ ꯂꯩꯕꯅꯦꯕ ꯊꯛꯄꯗꯁꯨ ꯅꯨꯡꯉꯥꯏꯕ ꯇꯦꯡꯕꯁꯨ ꯁꯨ ꯅꯨꯡꯉꯥꯏꯕꯒꯤ ꯆꯥꯡ ꯑꯃ ꯂꯩꯕꯅꯦꯕ ꯂꯨꯝꯕꯨ ꯂꯨꯝꯕꯨꯗꯤ ꯅꯠꯇꯦꯀꯣ ꯑꯗꯨꯗꯣ ꯇꯦꯡꯕꯤꯕ ꯅꯨꯡꯗꯥꯡ ꯅꯨꯡꯗꯥꯡꯖꯦ ꯆꯥꯛ ꯇꫭꯛꯂꯛꯄꯩ ꯇꯥꯏꯃꯤꯡꯁꯤꯗ ꯒꯨꯂꯤꯖ ꯆꯥꯗ꯭ꯔꯖꯨ ꯈꯅꯥꯎꯅꯥ ꯍꯥ
ꯂꯝꯕꯨ ꯂꯨꯝꯕꯨ ꯅꯠꯇꯦꯗꯤ ꯀꯩꯅꯣ
ꯅꯨꯝꯕꯨ ꯂꯨꯝꯕꯨꯗꯨꯗꯤ ꯈꯅꯥꯎꯗ ꯏꯐꯦꯛꯇꯤꯞ ꯑꯣꯏꯔꯣꯏꯕ
ꯎꯝ
ꯂꯨꯝꯕꯨ ꯂꯨꯝꯕꯨ ꯁꯥꯕ ꯈꯪꯕ꯭ꯔꯣ ꯄꯥꯏꯕꯗ ꯑꯃ ꯀꯩꯅꯣ ꯇꯧꯕꯗꯣ ꯈꯤꯇꯪ ꯁꯥꯕ ꯅꯠꯇꯕꯗꯣ
ꯎ ꯉꯁꯤ ꯑꯌꯨꯛꯇꯤ ꯑꯗꯨꯒꯤ ꯑꯗꯨꯒꯤ ꯆꯥꯡꯗ ꯇꯧꯒꯦ
ꯑꯗꯨꯗꯤ ꯏꯐꯦꯛꯇꯤꯚ ꯑꯣꯏꯗꯕꯅꯦꯕ ꯍꯥꯏꯗꯤꯅꯦ ꯑꯩ ꯍꯥꯏꯒꯦꯁꯦ ꯊꯛꯄꯗꯤ ꯉꯝꯕ ꯆꯥꯡ ꯑꯃ ꯂꯩꯕꯅꯦꯕ ꯈꯅꯥꯎꯗ ꯊꯛꯄꯗꯤ ꯉꯝꯕ ꯌꯥꯝ ꯄꯣꯛꯄ ꯅꯠꯇꯕ ꯆꯧꯒ ꯂꯥꯎꯕꯤꯗꯨ ꯅꯠꯇꯕ ꯊꯛꯄ ꯉꯝꯕꯒꯤ ꯁꯥꯕ ꯕꯆꯥꯡ ꯑꯃꯂꯩꯕꯅꯦꯕ ꯑꯗꯨꯒꯤ ꯈꯅꯥꯎ ꯇꯦꯡꯕꯗꯨꯗ ꯈꯅꯥꯎꯗ ꯑꯃ ꯁꯥꯔꯤ ꯁꯥꯔꯤ ꯇꯧꯔꯒ ꯇꯧꯕꯗꯣ ꯀꯔꯤꯝꯇ ꯆꯥꯊꯠꯅꯤꯡꯉꯥꯏ ꯂꯩꯇꯦ ꯈꯅꯥꯎ ꯇꯦꯡꯕꯗ ꯈꯅꯥꯎ ꯆꯥꯊꯠꯅꯤꯡꯉꯥꯏ ꯀꯩꯝ ꯂꯩꯇꯦꯀꯣ
ꯈꯅꯥꯎꯗꯅꯦ ꯈꯅꯥꯎ ꯌꯧꯔꯛꯄ ꯀꯥꯟꯗ ꯈꯅꯥꯎ ꯑꯣꯏꯕꯀꯥꯟꯗ ꯑꯩꯈꯣꯏꯒꯤ ꯑꯃꯨꯛꯇꯪ ꯁꯦꯀꯦꯟ ꯑꯃ ꯁꯥꯔꯝꯃꯀꯥꯟꯗ ꯒ꯭ꯔꯨ ꯒ꯭ꯔꯨ ꯇꯧꯔꯒꯗꯤ ꯑꯃꯨꯛ ꯐꯒꯤꯕ ꯑꯗꯨꯏ ꯆꯥꯡꯗꯅꯦꯕ ꯑꯩ ꯉꯔꯥꯡ ꯇꯧꯏꯗꯣ
ꯑꯗꯨꯏꯒꯤ ꯆꯥꯡꯗ ꯇꯦꯡꯉꯣꯕ ꯑꯗꯨꯅꯤꯕ ꯌꯥꯝ ꯗꯔꯀꯥꯔ ꯑꯣꯏꯔꯤꯁꯦ ꯑꯍꯥꯟꯕ ꯈꯅꯥꯎ ꯃꯄꯥꯟ ꯁꯥꯔꯒ ꯒ꯭ꯔ ꯒ꯭ꯔ ꯒ꯭ꯔ ꯍꯥꯏꯔ ꯀꯥꯟ ꯐꯒꯤꯈꯤꯕꯗꯣ
ꯑꯝ
ꯑꯗꯨꯏ ꯆꯥꯡꯗ ꯇꯦꯡꯉꯣꯕ ꯑꯗꯨꯅꯦꯕ ꯌꯥꯝ ꯏꯐꯦꯛꯇꯤꯞ ꯑꯣꯏꯔꯤꯁꯤꯅ ꯑꯩꯈꯣꯏꯗ ꯀꯥꯟꯅꯔꯤꯁꯦ ꯑꯗꯨꯅ ꯁꯤꯗꯤ ꯑꯗꯨꯝ ꯈꯅꯥꯎꯁꯤꯗꯤ ꯌꯥꯔꯤꯉꯩ ꯇꯦꯡꯕꯤꯌꯨ ꯍꯥꯏ ꯑꯩ ꯍꯦꯛ ꯀꯩꯅꯣ ꯇꯧꯕꯗꯅ ꯎꯐꯨꯟ ꯋꯥꯏꯐꯨꯟꯈꯛ ꯆꯠꯂꯕ ꯗꯣꯛꯇꯔꯅ ꯈꯅꯥꯎ ꯇꯦꯡꯕꯤꯌꯨ ꯍꯥꯏꯔꯛꯑꯅꯦꯕ ꯍꯥꯏꯗꯤ ꯁꯤ ꯇꯦꯡꯉꯒꯅꯦ ꯅꯪ ꯒꯨꯔꯤ ꯆꯥꯗ꯭ꯔꯁꯨ ꯀꯣ ꯈꯅꯥꯎ ꯅꯥꯕꯒꯤ ꯄ꯭ꯔꯣꯕ꯭ꯂꯦꯝ ꯑꯣꯏꯔꯝꯃꯁꯦꯕ ꯇꯦꯡꯉ ꯐꯈ꯭ꯔꯅꯦꯕ ꯑꯗꯩ ꯀꯣꯛ ꯆꯤꯛꯄ ꯐꯔꯅꯤ ꯈꯅꯥꯎꯁꯦ ꯌꯥꯝ ꯄ꯭ꯔꯣꯕ꯭ꯂꯦꯝꯅꯦꯕ ꯑꯩꯈꯣꯏꯒꯤꯗꯤ ꯍꯧꯖꯤꯛꯀꯤ ꯃꯇꯝꯁꯤꯗ ꯀꯥꯏꯗꯒꯤ ꯅꯨꯡꯁꯤꯠ ꯅꯨꯡꯁꯥꯁꯨ ꯑꯝꯇ ꯁꯦꯡꯗꯦ ꯎꯐꯨꯜ ꯋꯥꯏꯐꯨꯜ ꯆꯥꯔꯤ ꯊꯛꯏꯕ ꯈꯨꯗꯤꯡꯃꯛꯁꯦ ꯁꯤꯗ ꯑꯗꯨꯝ ꯂꯣꯏ ꯇꯧꯔꯕꯅꯦ ꯍꯥꯏꯕ ꯑꯗꯨ ꯑꯗꯣ ꯅꯪ ꯒꯨꯂꯤ ꯆꯥꯒꯦ ꯍꯥꯏꯔꯣ
ꯆꯥꯔꯔꯣꯏꯗ
ꯌꯥꯝ ꯍꯦꯛꯇ ꯅꯨꯡꯉꯥꯏꯇꯕ ꯑꯔꯣꯏꯕꯤꯗ ꯇꯧꯕꯤ ꯅꯠ ꯇꯕꯗꯤ ꯑꯣꯏ
ꯂꯩꯇꯦꯗ ꯑꯗꯨ ꯅꯠꯇꯦ ꯑꯗꯨ ꯅꯠꯇꯦ
ꯑꯣ ꯑꯗꯨ ꯑꯣꯏꯇꯥꯔꯗꯤ ꯀꯩꯁꯨ ꯀꯥꯏꯗꯦ ꯆꯥꯟꯗꯁꯨ ꯌꯥꯔꯦꯅ
ꯑꯗꯣ ꯐꯔꯦ ꯑꯃꯨꯛ ꯇꯧꯔꯛꯀꯦ ꯑꯩ ꯑꯃꯝ ꯊꯝꯒꯦꯀꯣ
ꯎꯝ ꯎꯝ ꯑꯩ ꯍꯧꯁꯛ ꯌꯥꯝ ꯈꯣꯡꯉꯦ ꯃꯁꯤ ꯑ